ꯑꯥ
ꯎꯝ
ꯇꯥꯕ꯭ꯔ
ꯇꯥꯔꯦ ꯍꯣꯏ
ꯀꯔꯤ ꯇꯧꯔꯤꯒꯦ
ꯑ ꯆꯥꯛ ꯍꯦꯟꯖꯥꯡ ꯂꯣꯏꯔꯒ ꯀꯩꯁꯨ ꯇꯧꯗꯦ ꯍꯧꯖꯤꯛ
ꯑꯣ
ꯁꯥꯃꯟꯕꯒꯤ ꯁꯨꯝ ꯐꯝꯃ ꯂꯩꯅꯤ
ꯁꯥꯕ꯭ꯔꯅꯦ
ꯁꯥꯌꯦ
ꯑꯁ ꯑꯩꯗꯤ ꯍꯧꯖꯤꯛ ꯏꯪꯉꯦ
ꯏꯁ ꯅꯪꯒꯤ ꯃꯐꯝꯗꯤ ꯏꯟꯕꯩ ꯑꯣꯏꯔꯝꯅꯤ ꯌꯥꯝ ꯁꯥꯏꯌꯦ ꯑꯩꯈꯣꯏꯗꯗꯤ
ꯀ꯭ꯔꯤ ꯏꯟꯁꯥꯡ ꯊꯣꯡꯕꯤꯔꯒꯦ
ꯁꯥ ꯊꯣꯡꯉꯦ ꯉꯁꯤ
ꯑꯣ ꯍꯥꯎꯒꯅꯤꯅꯦ
ꯅꯪꯗꯤ ꯀꯩꯗꯧꯔꯤꯕ
ꯑꯩꯁꯨ ꯀꯔꯤꯁꯨ ꯇꯥꯎꯗꯦꯗ ꯍꯧꯖꯤꯛ
ꯑꯣ ꯅꯊꯟꯗ ꯂꯩꯕ꯭ꯔꯥ ꯀꯅꯥ ꯀꯅꯥ ꯂꯩꯒꯦ ꯅꯪꯗꯤ
ꯑꯩ ꯍꯧꯖꯤꯛꯇꯤ ꯏꯊꯟꯗ ꯐꯃꯨꯡꯗ ꯂꯩꯌꯦ
ꯑꯣ ꯌꯨꯝꯗ ꯂꯩꯕ꯭ꯔꯥ
ꯍꯣꯏ ꯌꯨꯝꯗꯅꯤ ꯃꯃꯥ ꯕꯕꯥꯗꯤ ꯑ ꯀꯤꯆꯟꯗ ꯂꯩꯌꯦ
ꯎꯝ ꯑꯩꯅ ꯃꯃꯥ ꯕꯕꯥꯒ ꯂꯩꯇꯕꯤ ꯔꯦꯟꯗꯒꯨꯝꯕ ꯂꯩꯕ꯭ꯔꯥꯅ ꯈꯟꯕ
ꯑ ꯑꯩꯈꯣꯏ ꯃꯃꯥ ꯕꯕꯥꯒ ꯌꯨꯝꯗ ꯑꯗꯨꯝ ꯂꯩꯌꯦ
ꯏꯪ ꯏꯪꯕ ꯃꯐꯝꯗꯨꯗꯔꯣ ꯅꯣꯏ ꯅꯪ ꯂꯩꯔꯤꯁꯦ ꯍꯧꯖꯤꯛ
ꯑ ꯅꯣꯡꯉꯥꯜꯂꯗꯤ ꯁꯥꯏꯌꯦ ꯑꯗ ꯅꯨꯃꯤꯠ ꯇꯥꯔꯗꯤ ꯑꯗꯨꯝ ꯏꯪꯕ
ꯎꯝ ꯅꯨꯃꯤꯠ ꯇꯥꯈ꯭ꯔꯁꯨ ꯌꯥꯝ ꯁꯥꯔꯤ ꯏꯃꯨꯡ ꯆꯪꯕ ꯌꯥꯗꯦ ꯍꯧꯖꯤꯛ
ꯑꯣ
ꯀꯩ ꯀꯩ ꯍꯣꯠꯅꯔꯤꯒꯦ ꯁ꯭ꯀꯨꯜ ꯆꯠꯂꯤꯕ꯭ꯔꯥ ꯅꯠꯇ꯭ꯔꯒ ꯀꯣꯂꯦꯖ ꯀꯥꯕ꯭ꯔꯥ ꯊꯕꯛ ꯇꯧꯕ꯭ꯔꯥ ꯁ꯭ꯀꯨꯜ ꯆꯠꯂꯦ
ꯍꯣꯏ
ꯑꯣ ꯅꯨꯡꯉꯥꯢꯔꯝꯒꯅꯤꯅ ꯁ꯭ꯀꯨꯜꯗꯗꯤ
ꯈꯪꯗ꯭ꯔꯦꯗ
ꯅꯨꯡꯉꯥꯢꯁꯨ ꯅꯨꯡꯉꯥꯢ ꯅꯨꯡꯉꯥꯢꯁꯨ ꯅꯨꯡꯉꯥꯢꯇꯦ ꯍꯥꯢꯌꯣ
ꯎꯝ ꯅꯨꯡꯉꯥꯢꯕ ꯃꯇꯝꯁꯨ ꯂꯩ ꯅꯨꯡꯉꯥꯢꯇꯕ ꯃꯇꯝꯁꯨ ꯂꯩꯌꯦ
ꯎꯝ
ꯅꯣꯢꯗꯤ ꯀꯔꯤ ꯀ꯭ꯔꯤ
ꯑꯩꯁꯨ ꯁ꯭ꯀꯨꯜ ꯆꯠꯂꯦ
ꯑꯣ
ꯉꯁꯤꯁꯨꯨ ꯁ꯭ꯀꯨꯜ ꯆꯠꯂꯝꯅꯤꯅ ꯑꯗꯨꯗꯤ
ꯍꯥꯥ
ꯉꯁꯤꯁꯨ ꯁ꯭ꯀꯨꯜ ꯆꯠꯂꯝꯅꯤꯅ
ꯉꯁꯤꯗꯤ ꯆꯠꯇꯦ
ꯑꯣ ꯁꯨꯇꯤꯔꯣ
ꯅꯠꯇꯦ ꯑꯩ ꯆꯠꯅꯤꯡꯗꯕ ꯉꯁꯤ
ꯇꯟꯕꯩ ꯍꯥꯢꯔꯣ
ꯍꯣꯢ
ꯑꯁ ꯁ꯭ꯀꯨꯜ ꯀꯥꯕꯁꯤꯁꯨ ꯏꯁꯇꯨꯗꯦꯟ ꯑꯣꯢꯕꯅ ꯐꯑ ꯐꯥꯔꯦꯅꯦ ꯇꯥꯛꯄꯤꯕ ꯃꯤ ꯑꯣꯢꯔꯗꯤ ꯑꯩꯈꯣꯢꯅ ꯆꯠꯅꯤꯡꯗꯦ ꯍꯥꯢꯔ ꯍꯥꯢꯔꯁꯨ ꯆꯠꯇꯕ ꯌꯥꯔꯣꯢ
ꯎꯝ
ꯂꯥꯛꯑꯔꯣꯢ ꯍꯥꯢꯔꯁꯨ ꯍꯪꯗꯕ ꯌꯥꯔꯣꯢ ꯀꯅꯥꯗꯁꯨ ꯍꯪꯉꯔꯣꯢ
ꯍꯣꯢ
ꯑ ꯑꯗꯨꯒꯤ ꯑꯗꯨꯝ ꯃꯇꯝꯗꯅꯤ ꯅꯨꯡꯉꯥꯢꯕ ꯍꯥꯢꯁꯦ ꯍꯥ
ꯅꯪꯗꯤ ꯆꯤꯡꯗꯔꯥ ꯇꯝꯄꯥꯛꯇꯔ
ꯆꯤꯡꯗ ꯂꯩꯌꯦ ꯑꯩ
ꯑ ꯌꯨꯝꯗꯔꯥ ꯅꯠꯇ꯭ꯔꯒ ꯅꯤꯠ ꯎꯝ
ꯌꯨꯝꯗ ꯅꯠꯇꯦ ꯔꯦꯟ ꯂꯩꯌꯦ
ꯑꯥ ꯅꯊꯟꯇ꯭ꯔꯣ
ꯑꯉꯥꯡ ꯑꯃꯒ ꯂꯩ
ꯑꯣ ꯅꯪꯒꯤ ꯍꯥ
ꯑꯉꯥꯡ ꯃꯆꯥ ꯑꯃꯒ ꯂꯩꯌꯦ
ꯅꯪꯒꯤ ꯅꯆꯥꯔꯥ
ꯑꯩꯅ ꯑꯩ ꯏꯆꯥ ꯅꯠꯇꯦꯗ ꯑꯩ ꯏꯆꯥ ꯍꯥꯢꯔꯁꯨ ꯌꯥꯔꯦꯗ ꯍꯣꯢ ꯏꯅꯥꯎ ꯏꯅꯥꯎ ꯅꯨꯄꯤꯒꯤ ꯃꯆꯥ
ꯑꯣ ꯑꯣ
ꯏꯅꯥꯎꯄꯤ ꯉꯟꯅ ꯌꯨꯝ ꯄꯥꯟꯊꯣꯛꯈꯤꯕꯒꯤ
ꯑꯣ
ꯃꯁꯥ ꯆꯥꯎꯔꯦ ꯁ꯭ꯀꯨꯜ ꯆꯠꯄ ꯍꯩꯔꯦ ꯑꯗꯨꯒꯤ ꯑꯩꯅ ꯑꯃꯨꯛ ꯂꯩꯃꯤꯟꯅꯔꯤ꯫
ꯅꯅꯥꯎꯅꯨꯄꯤꯗꯤ꯫
ꯍꯥꯥ꯫
ꯅꯥꯎꯅꯨꯄꯤꯗꯤ꯫
ꯏꯅꯥꯎ ꯅꯨꯄꯤꯗꯤ ꯌꯨꯝꯗ ꯂꯩꯌꯦ꯫
ꯑꯥ ꯈꯨꯟꯗ꯫
ꯑꯣ꯫
ꯇꯨꯝꯅꯤꯡꯈ꯭ꯔꯦ ꯉꯁꯤ ꯋꯥꯃꯟꯕꯒꯤ꯫ ꯅꯊꯟꯇꯔꯣ ꯅꯣꯏꯗꯤ ꯃꯤ ꯑ ꯑꯉꯥꯡ ꯇꯥꯕ꯭ꯔꯥ꯫ ꯇꯥꯕ꯭ꯔꯣ꯫